ꯍꯦꯜꯂꯣ
ꯑꯥ ꯀꯩꯗꯧꯔꯤꯅꯣ
ꯁꯨꯝꯍꯃꯝ ꯃꯅꯦ ꯅꯪꯗꯤ
ꯑꯩꯁꯨ ꯐꯝꯃꯦ ꯀꯩꯁꯨ ꯇꯧꯅꯤꯡꯉꯥꯏ ꯂꯩꯇꯦ
ꯑ ꯅꯨꯡꯉꯥꯏꯔꯤꯕꯣ
ꯍꯥ ꯀꯩꯖꯪ ꯆꯔꯒꯦ
ꯑꯩ ꯉꯁꯤ ꯁꯦꯕꯣꯠ ꯂꯣꯟꯕ ꯁꯥꯏ ꯁꯤꯕꯨꯠ ꯏꯔꯣꯝꯕ ꯆꯥꯏꯕ꯭ꯔꯣꯗꯤꯦ
ꯑꯩꯗꯤ ꯀꯥꯡꯁꯣꯏ ꯆꯥꯔꯦ ꯉ ꯁꯤꯗꯤ
ꯎꯝ ꯀꯥꯡꯁꯣꯏ ꯍꯥꯎꯕꯅꯤ
ꯌꯥꯋꯦ ꯀꯥꯟꯁꯨꯅꯤ
ꯑ ꯑꯣ ꯀꯔꯤ ꯀꯔꯤ ꯍꯣꯠꯅꯒꯦ ꯕ꯭ꯔꯣꯗꯤ
ꯑꯩꯁꯦ ꯀ꯭ꯀꯦꯠ ꯁꯥꯟꯅꯩꯌꯦ
ꯑꯣ ꯐꯩꯌꯦꯅꯦ ꯑꯩꯗꯤ ꯀꯔꯤꯁꯨ ꯇꯧꯗꯦꯗ ꯊꯣꯏꯗꯣꯛꯅ ꯇꯧꯗꯦꯗ
ꯀꯣꯂꯦꯖꯇ ꯑꯣꯏꯔꯕ
ꯍꯣꯏ ꯂꯣꯏꯔꯦ
ꯎ ꯍꯟꯗꯛ ꯂꯣꯏꯔꯣꯝ ꯀꯨꯏꯔꯕ
ꯀꯣꯏꯏꯔꯦ ꯀꯣꯂꯦꯖ ꯂꯣꯏꯕꯨꯗꯤ ꯀꯨꯏꯔꯦ
ꯎꯝ
ꯑꯗꯨ ꯀ꯭ꯔꯤꯀꯦꯠ ꯁꯥꯟꯅꯕꯁꯦ ꯑꯣ ꯐꯩ ꯆꯍꯤ ꯀꯌꯥ ꯁꯨꯔꯒꯦ
ꯆꯍꯤ ꯑꯩ ꯇꯨ ꯊꯥꯎꯖꯟ ꯊꯥꯔꯇꯤꯟꯗꯒꯤ ꯁꯥꯟꯅꯔꯛꯄꯅꯦ
ꯑ
ꯆꯍꯤ ꯇꯔꯦꯠ ꯅꯤꯄꯥꯟ ꯚꯔ ꯑꯃꯅꯤꯅꯤ ꯑꯗꯨ ꯑꯗꯨ
ꯎ ꯏꯁꯅꯤꯁꯥꯒꯤ ꯁꯍꯤꯂꯤ ꯀꯌꯥ ꯁꯨꯔꯒꯦ
ꯏꯁꯒꯤ ꯆꯍꯤꯁꯦ ꯇ꯭ꯋꯦꯟꯇꯤ ꯊ꯭ꯔꯤ ꯇ꯭ꯋꯦꯟꯇꯤ ꯇꯨ ꯇ꯭ꯋꯦꯟꯇꯤ ꯊ꯭ꯔꯤ ꯑꯗꯥꯏꯃꯨꯛ ꯁꯣꯏꯨꯔꯝꯗꯣꯏ ꯃꯥꯅꯤ
ꯎꯝ ꯍꯣꯏ ꯐꯖꯅ ꯁꯅꯥ ꯑꯣꯏ ꯑꯩꯗꯤ ꯊꯥꯔꯇꯤ ꯌꯧꯔꯑꯦ ꯑꯩꯗꯤ
ꯑ ꯑꯗꯨꯗꯤꯨꯍ ꯂꯨꯍꯣꯡꯃꯅꯤ ꯀꯨꯗꯔꯤꯕ ꯀꯨꯗꯔꯌꯥ
ꯍꯣꯏ
ꯄꯁꯅꯤ
ꯎꯝ ꯀꯨꯏꯗꯤ ꯀꯨꯏꯗ꯭ꯔꯦ ꯎꯝ ꯀꯨꯏꯗꯤ ꯀꯨꯏꯗ꯭ꯔꯦ
ꯍꯣꯡꯗꯣꯏꯕ
ꯍꯣꯏ ꯄꯗꯅꯤ ꯅꯦꯛꯁ ꯗꯦꯒꯨꯝꯕ ꯎꯝ
ꯀꯥꯏꯗꯗꯒꯤ ꯅꯣꯏꯔꯣꯝꯗꯒꯤꯔꯑꯗ
ꯍꯣꯏ ꯑꯩ ꯍꯣꯏꯔꯣꯝꯒꯤꯅꯤ
ꯎꯝ
ꯑꯣ ꯑꯗꯨ ꯉꯁꯤ ꯀꯗꯥꯏ ꯆꯠꯀꯦ
ꯉꯁꯤ ꯀꯩꯅꯣ ꯇꯧꯕ ꯁꯥꯟꯅꯕ ꯄ꯭ꯔꯦꯛꯇꯤꯁꯒꯨꯝꯕ ꯆꯠꯄ
ꯑꯣ
ꯁꯥꯟꯕ ꯆꯂꯗꯤ ꯑꯩꯗꯤ ꯅꯨꯡꯇꯤꯖꯥꯏ ꯄ꯭ꯔꯦꯛꯇꯤꯁ ꯆꯠꯂꯦ
ꯑ ꯆꯠꯄꯁꯦ ꯀꯔ ꯀꯣꯂꯦꯖꯁꯨ ꯀꯥꯕ꯭ꯔꯥ
ꯀꯣꯂꯦꯖꯇꯤ ꯂꯣꯏꯔꯦ ꯀꯣꯂꯦꯖꯇꯤ ꯂꯣꯏꯔꯦ ꯇꯝꯕꯗꯤ
ꯎꯝ ꯕ꯭ꯔꯣꯗꯔꯒꯤ ꯏꯃꯨꯡ ꯎꯝ ꯏꯃꯨꯡꯗꯤ ꯃꯤ ꯀꯌꯥꯅꯣ
ꯑꯩꯈꯣꯏꯒꯤꯔꯥ
ꯍꯣꯏ
ꯑꯩꯈꯣꯏꯒꯤ ꯏꯃꯨꯡ ꯍꯥꯏꯗꯤ ꯏꯆꯤꯟ ꯏꯅꯥꯎ ꯍꯥꯏꯔꯣ
ꯀꯣꯍꯣꯏ
ꯏꯆꯤꯟ ꯏꯅꯥꯎꯗꯤ ꯑꯍꯨꯝꯅꯤ ꯅꯣꯏꯒꯤꯗꯤ
ꯑꯩꯈꯣꯏ ꯃꯔꯤ ꯅꯨꯄꯥ ꯑꯅꯤ ꯑꯩꯅ ꯈ꯭ꯋꯥꯏ ꯂꯥꯁ ꯁꯦꯀꯦꯟ
ꯂꯥꯁ ꯁꯦꯀꯦꯜ
ꯍꯣꯏ
ꯑ
ꯅꯨꯄꯤ ꯑꯅꯤ ꯅꯨꯄꯥ ꯑꯅꯤ
ꯑꯣ ꯅꯨꯄꯤ ꯑꯅꯤ ꯅꯨꯄꯥ ꯑꯅꯤ ꯑꯩꯈꯣꯏꯗꯤ ꯅꯨꯄꯥ ꯑꯍꯨꯝꯅꯦ ꯗꯥꯏꯔꯦꯛ
ꯑꯣ ꯐꯩ ꯐꯩ ꯑꯣ ꯕ꯭ꯔꯣꯅ ꯀꯔꯤ ꯁꯨꯕꯅꯣ ꯀꯌꯥ ꯁꯨꯕꯅꯣ
ꯑꯩꯅ ꯑꯇꯣꯝꯕ ꯑꯍꯨꯝ ꯁꯨꯕ
ꯎꯝ ꯑꯍꯟꯗꯨꯗꯤ ꯀꯩꯗꯧꯔꯒ ꯂꯩꯔꯦ
ꯑꯩꯈꯣꯏ ꯕꯥ ꯍꯣꯏꯔꯥ
ꯑꯦ ꯅꯪꯒꯤ ꯕ꯭ꯔꯗꯔꯒꯤ ꯑꯍꯟꯗꯣ
ꯑꯣ ꯃꯥ ꯀꯝꯄꯅꯤꯗ ꯑꯥꯗ ꯂꯩꯕ ꯕꯦꯡꯒ꯭ꯂꯣꯔꯗ ꯀꯝꯄꯅꯤꯒꯨꯝꯕꯗ
ꯃꯌꯨꯝ ꯄꯥꯂꯕ
ꯑꯃꯗꯤ ꯄꯥꯜꯂꯦ ꯑꯃ ꯋꯥꯠꯂꯤ
ꯑꯣ ꯃꯗꯨꯅ ꯀꯔꯤ ꯇꯧꯕ
ꯑꯃꯗꯨꯁꯨ ꯀꯩ ꯍꯥꯏꯇꯥꯔꯦ ꯃꯣꯏ ꯄꯣꯠ ꯆꯩꯩ ꯍꯥꯏꯗꯤ ꯗꯤꯂꯤꯚꯔꯤꯒꯨꯝꯕꯒꯤ ꯇꯧꯋꯦ ꯌꯥꯏꯃꯗꯤ ꯅꯣꯏꯒꯤꯗꯤ ꯀꯩ ꯀꯩ ꯇꯧꯒꯦ
ꯐꯩ ꯀꯩꯁꯨ ꯇꯧꯗꯦꯗ ꯑꯃ ꯑꯅ ꯑꯍꯟꯅ ꯈ꯭ꯋꯥꯏꯗ ꯑꯍꯟꯅ ꯑꯥꯎꯇꯣ ꯊꯧꯋꯤ ꯑꯗꯨ ꯍꯣꯏ ꯁꯤꯡꯗ
ꯑꯥ
ꯑꯗꯨꯒ ꯃꯊꯪꯗꯨꯅ ꯑꯣꯖꯥ ꯑꯣꯏ
ꯐꯩꯌꯦ ꯑꯗꯨ
ꯎꯝ ꯄ꯭ꯔꯥꯏꯃꯔꯤꯒꯤ ꯑꯣꯏ ꯑ ꯈ꯭ꯋꯥꯏ ꯂꯥꯁꯇꯁꯨ ꯄ꯭ꯔꯥꯏꯚꯦꯠꯀꯤ ꯑꯣꯏ
ꯍꯧꯖꯤꯛꯀꯤ ꯃꯇꯝꯗ ꯊꯕꯛꯀꯨꯝꯕꯁꯦ ꯂꯩꯅꯗ꯭ꯔꯕꯅꯤ ꯗ ꯕ꯭ꯔꯣ ꯊꯕꯛꯁꯦ ꯐꯪꯅꯒ
ꯍꯩꯅꯥ ꯍꯣꯏ ꯍꯩꯠꯅꯕ ꯈꯟꯈ꯭ꯔꯕꯅꯤ ꯍꯣꯠꯅꯕ ꯌꯥꯝ
ꯀꯜꯂꯗꯤ ꯑꯗꯨꯒꯨꯝꯕꯗꯤ ꯀꯜꯂꯁꯨ ꯁꯞꯄꯣꯔꯠ ꯌꯥꯎꯗꯗꯤ ꯌꯥꯗꯦ ꯁꯞꯄꯣꯔꯠ ꯑꯃ ꯆꯪꯉꯦ ꯑꯗꯨꯅ ꯁꯞꯄꯣꯔꯠ ꯌꯥꯎꯗ꯭ꯔꯗꯤ ꯌꯥꯗꯦ
ꯍꯣꯏ
ꯑꯗꯨꯒꯤ ꯍꯣꯠꯅꯕꯅꯕ ꯀꯜꯗꯁꯨ ꯍꯅꯕ ꯀꯟꯗꯟꯅꯁꯨ ꯌꯥꯗꯦ ꯄꯩꯁꯥꯁꯨ ꯂꯩꯇꯕ ꯌꯥꯗꯦ
ꯎꯝ ꯀꯝꯄꯤꯇꯤꯁꯟ ꯀꯝꯄꯤꯇꯤꯁꯟꯁꯤ ꯌꯥꯝ ꯋꯥꯡꯈ꯭ꯔꯦ ꯑꯗꯨꯒꯤ ꯍꯣꯏ ꯎꯝ ꯆꯁꯤꯡ ꯇꯣꯏ
ꯑꯣꯕꯤꯁꯟ ꯇꯧꯗ꯭ꯔꯩꯗꯤ ꯍꯧꯖꯤꯛꯀꯤ ꯃꯇꯝꯗꯗꯤ ꯌꯥꯗꯦ
ꯎꯝ
ꯑꯗ ꯀꯣꯝꯄꯤꯇꯤꯁꯟ
ꯀꯣꯝꯄꯤꯇꯤꯁꯟꯁꯤ ꯌꯥꯝ ꯍꯣꯏ ꯌꯥꯝ ꯋꯥꯡꯈ꯭ꯔꯦ
ꯍ
ꯍꯩꯕ ꯉꯥꯛꯇ ꯑꯣꯏꯔꯕꯅꯤꯅꯀꯣ ꯀꯝꯄꯤꯇꯤꯁꯟꯗ ꯀꯣꯝꯄꯤꯇꯤꯇꯤꯞ ꯑꯦꯛꯖꯥꯝ ꯑꯣꯏꯒꯦꯔꯥ ꯑꯃ ꯑꯣꯏꯒꯦꯔꯥ ꯍꯣꯏ
ꯍꯩꯕ ꯉꯥꯛꯇ ꯑꯣꯏꯔꯁꯨ ꯌꯥꯗꯦ ꯀꯩꯅꯣ ꯑꯃ ꯄꯋꯔ ꯑꯃ ꯗꯔꯀꯥꯔ ꯂꯩꯌꯦ ꯑꯗꯨꯟ
ꯑ ꯎꯝ
ꯑꯗꯨ ꯑꯗꯨ ꯑꯣꯏꯗ꯭ꯔꯗꯤ ꯑ ꯑꯣꯏ ꯌꯥꯔ
ꯍꯣꯏ ꯃꯦꯟ ꯄꯋꯥꯔꯁꯦ ꯗꯔꯀꯥꯔ ꯑꯣꯏ
ꯃꯥꯅꯦ ꯃꯦꯟ ꯄꯋꯥꯔ ꯍ ꯌꯥꯎꯈꯗꯤ ꯁꯋꯥꯏ ꯌꯥ
ꯍꯣꯏ
ꯆ ꯑꯗꯨꯅ ꯀꯩꯅꯣꯝ ꯇꯧꯋꯤꯗ ꯀꯃꯥꯏꯅ ꯍꯥꯏꯗꯣꯏꯅꯣ ꯊꯕꯛꯀꯨꯝꯕꯁꯦ ꯂꯩ
ꯎꯝ
ꯍꯥꯏꯗꯤ ꯍꯧꯖꯤꯛꯇꯤ ꯑꯩꯈꯣꯏ ꯁꯤ
ꯑ ꯕ꯭ꯔꯣ ꯎ ꯁꯅꯕ ꯆꯠꯄꯁꯦ ꯑꯁꯤ ꯄꯨꯡ ꯀꯌꯥꯗ ꯆꯠꯀꯦ ꯄꯨꯡ ꯀꯌꯥꯗ ꯆꯠꯂꯒ ꯄꯨꯡ ꯀꯌꯥꯗ ꯍꯜꯂꯛꯀꯦ
ꯑꯩꯗꯤ ꯑꯌꯨ ꯑꯌꯨ ꯄ꯭ꯔꯁꯥꯅꯦ ꯑꯌꯨ
ꯑꯣ ꯑꯌꯨꯛꯇ ꯄꯨꯡ ꯀꯌꯥꯗ ꯆꯠꯂꯒ ꯄꯨꯡ ꯀꯌꯥꯗ ꯍꯜꯂꯛꯄ
ꯇꯥꯛꯀꯔꯦ
ꯑꯣ ꯑꯗꯨꯗꯤ
ꯃ
ꯑꯣ ꯍ ꯏꯚꯅꯤꯡꯗꯤ ꯑꯗꯨꯝ ꯐ꯭ꯔꯤ ꯑꯣꯏꯔꯦ
ꯍꯥꯏꯕ꯭ꯔꯣ ꯑꯗꯨ ꯕ꯭ꯔꯦꯛ ꯂꯧꯔꯤꯅꯦꯕ ꯕ꯭ꯔꯦꯛ ꯂꯧꯕꯁꯤꯗ
ꯑ
ꯑꯗꯨꯕꯨ
ꯎꯝ ꯑꯣ ꯕ꯭ꯔꯦꯛ ꯂꯧꯔꯒ ꯌꯨꯝ ꯍꯜꯂꯛꯄꯗꯤ ꯄꯨꯡ ꯀꯌꯥꯗ ꯍꯜꯂꯛꯄ
ꯁꯤꯛꯁ ꯑꯗ ꯏꯗꯍꯂꯦ
ꯏꯚꯅꯤꯡꯁꯦ
ꯑꯥ ꯅꯨꯡꯗꯥꯡ ꯑꯗꯥꯏ ꯇꯔꯨꯛ ꯑꯋꯥꯏꯗ ꯍꯜꯂꯛꯑꯦ
ꯑ ꯗꯨꯦ ꯍꯣꯜꯗ ꯆꯜꯂꯦꯅꯦ
ꯍꯣꯜꯗꯦ ꯍꯣꯜꯗꯦ ꯆꯪꯉꯦ ꯑꯩꯅ ꯑꯉꯥꯡꯁꯨ ꯇꯥꯛꯄ ꯑꯉꯥꯡ ꯈꯔꯁꯨ ꯇꯥꯛꯄ
ꯑꯣ ꯑꯣ
ꯑꯉꯥꯡ ꯃꯆꯥ ꯃꯆꯥ ꯈꯔ ꯈꯔ ꯇꯥꯛꯑꯦ ꯑꯗꯨꯝ
ꯍꯣꯏ ꯀ꯭ꯔꯤꯀꯦꯠꯁꯨ ꯐꯥꯎꯔꯦ ꯃꯅꯤꯄꯨꯔꯁꯦ
ꯎꯝ ꯀ꯭ꯔꯤꯛꯀꯦꯠꯇꯤ ꯍꯨꯖꯤꯛ ꯀꯝꯄꯤꯇꯤꯁꯟꯁꯨ ꯋꯥꯡꯅꯔꯦ ꯑꯗꯨꯝꯁꯨ ꯋꯥꯡꯅꯔꯦ ꯑꯗꯨꯒꯤ ꯀꯝꯄꯤꯇꯤꯟ ꯃꯦꯟ ꯑꯣꯏꯅ ꯀꯝꯄꯤꯇꯤꯁꯟꯗꯣ ꯗꯔꯀꯥꯔ ꯑꯣꯏꯔꯤꯅꯤ ꯀꯝꯄꯤꯇꯤꯁꯟ ꯂꯩꯇ꯭ꯔꯗꯤ ꯌꯥꯗꯦ ꯑꯗꯨꯒꯤ
ꯑꯩꯁꯦ ꯁꯥꯟꯅ ꯁꯥꯟꯕꯁꯦ ꯄꯥꯝꯗꯤ ꯄꯥꯝꯃꯦ ꯎꯝ ꯏꯁꯄꯣꯔꯠ ꯏꯁꯄꯣꯔꯠꯁꯦ ꯍꯣꯏ ꯏꯁꯄꯣꯔꯠꯁꯦ ꯍꯣꯏ ꯐꯨꯠꯕꯣꯜꯁꯨ ꯄꯥꯝ ꯑꯗꯨꯒ ꯕꯦꯠꯃꯤꯟꯇꯟꯒꯨꯝꯕꯁꯦ ꯕꯣꯛꯁꯤꯡꯒꯨꯝꯕ ꯇ꯭ꯔꯦꯛ ꯇ꯭ꯔꯦꯛ ꯐꯤꯜꯒꯤꯁꯦ ꯑꯗꯨꯒꯨꯝꯕꯁꯨ ꯔꯦꯁꯂꯤꯡꯒꯨꯝꯕꯁꯨ ꯂꯣꯏ ꯂꯣꯏꯅ ꯄꯥꯝꯃꯤꯗ ꯏꯁꯄꯣꯔꯠꯁꯦ ꯑꯗꯨꯝ ꯑꯩꯁꯦ ꯌꯥꯝ ꯑ ꯌꯥꯝ ꯌꯦꯡꯉꯦ
ꯑꯥ
ꯏꯁꯄꯣꯔꯠꯁꯦ ꯑꯗꯨꯝ ꯌꯦꯡꯉꯦ
ꯏꯁꯄꯣꯔꯠꯇꯤ ꯌꯦꯡꯕ ꯅꯨꯡꯉꯥꯏꯕꯅꯦ ꯑꯩꯁꯨ ꯐꯨꯠꯕꯣꯜꯒꯨꯝꯕꯗꯤ ꯌꯦꯡꯕꯗꯤ ꯌꯦꯡꯉꯁꯨ ꯑꯩꯗꯤ ꯍ꯭ꯥꯟꯅꯗꯒꯤ ꯁꯥꯟꯅꯔꯛꯇꯕꯅꯤꯅ ꯈꯣꯏꯗꯥꯗꯦꯕ ꯐꯨꯠꯕꯣꯜꯗꯤ
ꯍꯣꯏ
ꯌꯦꯠꯀꯤ ꯍꯥꯏꯔꯗꯤ ꯑꯗꯨꯝ ꯌꯦꯡꯗꯣꯏꯅꯤ
ꯑꯣ ꯀ꯭ꯔꯤꯀꯦꯠꯁꯦ ꯑꯩ ꯇꯨ ꯊꯥꯎꯖꯟ ꯀꯩꯅꯣꯗ ꯎꯝ ꯇꯨ ꯊꯥꯎꯖꯟ ꯇꯨ ꯊꯥꯎꯖꯟ ꯑꯦꯂꯚꯦꯟꯗꯔ ꯇꯦꯟ ꯑꯦꯂꯚꯦꯟꯗ ꯐꯖꯅ ꯌꯦꯡꯂꯝꯃꯦ ꯍꯧꯖꯤꯛꯇꯤ ꯌꯦꯡꯗꯔ꯭ꯦ ꯀ꯭ꯔꯤꯛꯀꯦꯠꯁꯦ
ꯀꯩꯕ ꯏꯇꯥꯎ
ꯑꯩ ꯇꯨ ꯊꯥꯎꯖꯟ ꯇꯦꯟ ꯑꯦꯂꯚꯦꯟꯗ ꯀ꯭ꯔꯤꯛꯀꯦꯠ ꯌꯥꯝ ꯌꯥꯝ ꯏꯟꯇꯔꯦꯁ ꯂꯩꯅ ꯌꯦꯡꯂꯝꯃꯦꯕ ꯀꯣꯜꯀꯇꯥꯗ ꯂꯩꯔꯀꯥꯟꯗ ꯎꯝ ꯍꯧꯖꯤꯛꯇꯤ ꯌꯦꯡꯗ꯭ꯔꯦ
ꯑꯗꯨꯅꯦ ꯍꯧꯖꯤꯛꯇꯤ ꯍꯥꯏꯗꯤ ꯍꯧꯖꯤꯛꯇꯤ ꯑꯉꯥꯡꯁꯤꯡ ꯍꯨꯖꯤꯛꯇꯤ ꯏꯟꯈꯠꯂꯛꯏꯕ ꯑ ꯉꯥꯡꯁꯤꯡꯁꯦ ꯌꯥꯝ ꯐꯒꯠꯂꯛꯑꯦꯗ ꯀ꯭ꯔꯤꯀꯦꯠꯇꯗꯤ ꯏꯟꯈꯠꯂꯛꯏ ꯕ ꯑꯉꯥꯡꯁꯤꯡꯁꯤ ꯀꯩꯅꯣꯝ ꯇꯧꯕꯁꯦ ꯑꯁꯤꯒꯨꯝꯕꯗꯨ ꯐꯒꯅꯤ ꯑꯗꯨ ꯃꯣꯏꯁꯤꯡꯗꯤ ꯃꯣꯏꯁꯤꯡꯗꯤ ꯐꯖꯅ ꯍꯣꯠꯅꯩ
ꯎꯝ ꯃꯅꯤꯄꯨꯔꯁꯦ ꯁꯥꯟꯅꯕꯁꯦ ꯌꯥꯝ ꯑ ꯀꯩꯅꯣ ꯇꯧꯈ꯭ꯔꯦꯗ ꯌꯥꯝ ꯍꯩꯔꯦ ꯌꯥꯝ ꯑꯦꯗꯚꯥꯟꯁ ꯑꯣꯏ꯭ꯔꯦ ꯁꯥꯟꯅꯒ
ꯍꯣꯏ ꯍꯣꯠꯅꯕꯁꯨ ꯀꯜꯂꯤꯗꯅ ꯍꯥꯏꯗꯤ ꯏꯟꯁꯇꯤꯡꯗꯨ ꯃꯥꯏ ꯏꯟꯁ ꯇꯤꯡꯗꯣ ꯌꯥꯝ ꯐꯨꯗꯣꯛꯄ ꯉꯝꯃꯦꯕ
ꯍꯣꯏ
ꯑꯗꯨꯒꯨꯝꯕꯗ ꯀꯥꯅꯩ
ꯎꯝ ꯃꯅꯤꯄꯨꯔꯗ ꯁꯥꯅꯕꯗ ꯃꯥꯏ ꯌꯥꯝꯄꯥꯛꯥꯄꯁꯦ ꯕꯣꯛꯣꯁꯤꯡ ꯕꯣꯛꯁꯤꯡ ꯐꯨꯠꯕꯣꯜ ꯑꯥꯔꯆꯔꯤ ꯋꯦꯠꯂꯤꯞꯇꯤꯡ ꯑꯗꯨꯒ ꯇꯦꯛꯀꯣꯟꯗꯣꯁꯨ ꯖꯨꯗꯣ ꯖꯨꯗꯣ ꯑꯗꯨꯒ ꯍꯣꯏ ꯑꯦꯝ ꯑꯦꯝ ꯃꯦ ꯒꯨꯝꯕꯁꯤꯁꯨ ꯌꯥꯝ ꯍꯣꯏ ꯀꯩꯅꯣ ꯇꯧꯈ꯭ꯔꯦ
ꯑ
ꯑꯗꯨꯒ ꯃꯅꯤꯄꯨꯔꯗ ꯋꯥꯠꯄꯁꯦ ꯑꯩ ꯑꯩꯅ ꯌꯦꯡꯅꯤꯡꯕꯁꯦ ꯔꯦꯁꯂꯤꯡꯗ ꯔꯦꯁꯂꯤꯡꯗ ꯌꯦꯡꯅꯤꯡꯉꯦ ꯍꯣꯏ ꯅꯨꯃꯤꯠ ꯑꯗꯨ ꯃꯅꯤꯄꯨꯔꯒꯤ ꯔꯦꯁꯂꯤꯡꯗꯤ ꯈꯔꯗꯤ ꯋꯥꯠꯂꯤ
ꯋꯥꯂꯤ ꯋꯥꯂꯤ
ꯎꯝ
ꯑꯗꯨ ꯑꯌꯥꯝꯕ ꯍꯥꯏꯗꯤꯦ ꯍꯧꯖꯤꯛꯄꯨꯗꯤ ꯍꯣꯟꯕꯨꯗꯤ ꯍꯣꯠꯅꯔꯛꯏꯅꯤ ꯃꯤꯁꯤꯡꯁ ꯍꯣꯏ ꯍꯣꯠꯄꯨꯗꯤ ꯍꯣꯠꯅꯔꯛꯏꯅꯦꯕ
ꯑꯥꯔꯆꯔꯤꯁꯦ ꯑꯥꯔꯆꯔꯤ ꯑꯅꯧꯕ ꯃꯅꯤꯄꯨꯔꯗꯒꯤ ꯑꯅꯧꯕ ꯄ꯭ꯂꯦꯌꯔꯁꯦ ꯈꯪꯗ꯭ꯔꯦꯅꯦ
ꯐꯨꯠꯕꯣꯜꯒꯤꯔꯣ ꯀꯩ
ꯎ ꯑꯥꯔꯁꯔꯤꯒꯤ
ꯑꯥꯔꯆꯔꯤꯒꯤꯗꯤ ꯐꯪꯗꯦ ꯑꯥꯔꯆꯔꯤ ꯍꯧꯖꯤꯛꯇꯤ ꯏꯁꯇꯦꯗꯤꯌꯝꯒꯨꯝꯕꯗꯗꯤ ꯄ꯭ꯔꯦꯛꯇꯤꯁ ꯌꯥꯝ ꯇꯧꯅꯕꯅꯤ
ꯍꯣꯏ
ꯆꯍꯤ ꯑꯣꯏꯒꯦꯔꯥ ꯑꯃ ꯑꯣꯏꯒꯦꯔꯥ ꯃꯣꯏ ꯄꯩꯁꯥ ꯀꯩꯅꯣꯒꯨꯝꯕ ꯇꯧꯔꯗꯤ ꯁꯥꯟꯅꯕ ꯌꯥꯏꯗ
ꯎꯝ ꯐꯥꯎꯒꯠꯂꯛꯇ꯭ꯔꯦꯅꯦ ꯑꯥꯔꯆꯔꯤꯁꯦ ꯍꯥꯟꯅ ꯕꯣꯝꯕꯂꯥ ꯗꯦꯕꯤꯗꯣ ꯕꯣꯝꯕꯤꯂꯥ ꯗꯦꯕꯤ ꯈꯪꯒꯗ꯭ꯔꯥ ꯈꯪꯒꯔꯣꯏꯗ꯭ꯔꯥ ꯑꯗꯣ ꯑꯣꯂꯦꯝꯄꯤꯇ ꯌꯥꯝ ꯆꯠꯄꯅꯦꯕ ꯑꯍꯨꯝꯔꯛ ꯀꯨꯝꯕ ꯎꯝ ꯑꯍꯨꯝꯔꯛ ꯀꯨꯝꯕ ꯁꯂꯛꯄꯅꯦ ꯃꯥꯅ ꯆꯠꯄ ꯑꯣꯂꯦꯝꯄꯤꯛꯁ
ꯃꯥꯅꯦ
ꯑꯗꯨ ꯃꯥ ꯔꯤꯇꯥꯌꯔ ꯆꯠꯂꯀꯥꯟꯗ ꯑꯃꯨꯛ ꯑ ꯎꯗ꯭ꯔꯦ ꯑꯅꯧꯕ
ꯎꯝ ꯑꯅꯧꯕꯁꯤꯡꯗꯤ ꯎ ꯎꯗ꯭ꯔꯦꯕꯣ
ꯍꯣꯏ ꯑꯗꯨꯒ ꯕꯣꯛꯁꯤꯡꯗ ꯁꯦ ꯕꯣꯛꯁꯤꯡꯗ ꯅꯨꯄꯥ ꯈꯔ ꯐꯤꯠ ꯃꯥꯒꯤ ꯐꯤꯞꯇꯤ ꯇꯨ ꯀꯦꯖꯤꯗꯔꯥ ꯐꯤꯐꯇꯤ ꯀꯦꯖꯤꯗꯔ ꯑꯃ ꯂꯩꯕꯗꯣ ꯑꯗꯨ ꯑꯃ ꯂꯩꯔꯦ ꯑ ꯔꯘꯨꯃꯅꯤ ꯍꯥꯏꯕ꯭ꯔꯥ ꯃꯗꯨꯃ ꯑꯗꯨꯕꯨꯅꯤ ꯍꯥꯏꯕ꯭ꯔꯥ ꯑ ꯑꯗꯨꯃ ꯂꯩꯔꯦ ꯑꯗꯨꯒ ꯦꯠ ꯂꯤꯄꯤꯤꯤꯡꯅꯁꯨ ꯅꯨꯄꯥꯗ ꯎꯝ ꯑꯃ ꯂꯩꯌꯦ ꯐꯕ ꯑꯗꯨꯒ ꯅꯨꯄꯤꯗꯨꯅ ꯑꯍꯨꯝꯒꯨꯝꯕ ꯂꯩ
ꯎꯝ
ꯑꯗꯨꯒ ꯐꯨꯠꯕꯣꯜꯗꯗꯤ ꯌꯥꯝ ꯂꯩꯈ꯭ꯔꯦ
ꯏ ꯂꯩꯦ
ꯒꯥ ꯑꯥ ꯇꯁꯦ ꯍꯣꯏ ꯍꯣꯛꯀꯤꯗꯁꯨ ꯂꯩꯔꯦ
ꯎ
ꯖꯨꯗꯣꯗ ꯑꯣꯍ ꯑꯣ ꯖꯨꯗꯣꯗ ꯑꯃ ꯂꯩꯔꯦ ꯅꯨꯄꯤ ꯑꯃ
ꯑ ꯂꯩ ꯂꯩ ꯂꯩ
ꯌꯨ ꯑꯦꯐ ꯁꯤ ꯌꯨ ꯑꯦꯐ ꯁꯤꯒꯨꯝꯕ ꯐꯥꯏꯇꯤꯡꯒꯤꯗꯨꯁꯨ ꯂꯩꯕꯅꯤ
ꯍꯣꯏ ꯍꯣꯏ ꯍꯣꯏ ꯌꯨ ꯑꯦꯜꯆꯖꯤꯗꯁꯨ ꯂꯩꯔꯦ
ꯂꯩꯌꯦ
ꯎꯝ ꯑꯦꯝ ꯑꯦꯝ ꯑꯦꯁꯨ ꯐꯥꯎꯔꯦ
ꯎꯝ ꯀꯦ ꯀꯋꯦ
ꯎꯝ ꯑꯗꯨꯒ ꯍꯧꯖꯤꯛ ꯋꯥꯠꯄꯁꯦ ꯔꯦꯁꯂꯤꯡꯗꯅꯦ ꯑꯩꯅ ꯌꯦꯡꯅꯤꯡꯕꯁꯦ ꯃꯅꯤꯄꯨꯔ ꯃꯆꯥꯁꯤꯡ
ꯑ ꯔꯦꯁꯂꯤ ꯂꯏ ꯎꯝ ꯁꯥꯏꯀꯜꯗꯁꯨ ꯂꯩꯇꯦ
ꯑꯦ ꯁꯥꯏꯀꯜꯗ ꯂꯩꯔꯦ
ꯎ ꯁꯥꯏꯀ꯭ꯂꯤꯡꯗ ꯂꯩꯕꯅꯤ ꯀ ꯀꯥꯎꯈ꯭ꯔꯦ ꯎꯝ ꯎꯝ ꯑꯦꯁꯤꯌꯥꯟꯗꯀꯣ ꯑꯦꯁꯤꯌꯥꯟꯗ ꯒꯣꯜ ꯁꯤꯜꯚꯔ ꯑꯗꯨꯒ ꯕ꯭ꯔꯣꯟꯖ ꯂꯧꯕ ꯂꯩꯕꯅꯦ
ꯎꯝ ꯑꯩꯀꯑꯣ
ꯑꯦꯁꯤꯌꯥꯟꯗ ꯃꯤꯡꯗꯣ
ꯀ ꯑꯩ ꯀ ꯑꯩꯖꯤꯩꯇꯪ
ꯎꯝ ꯑꯗꯨꯒ ꯑꯇꯩ ꯏꯁ꯭ꯄꯣꯔꯠꯁꯦ ꯀꯔꯤ ꯀꯔꯤ ꯇꯕ꯭ꯔꯥ
ꯑꯇꯩ ꯏꯁꯄꯣꯔꯠꯁꯦ ꯀꯩꯅꯣꯝ ꯀꯩꯅꯣꯝꯒꯨꯝꯕꯁꯦ ꯂꯩꯔꯝ ꯁ꯭ꯋꯤꯃꯤꯡ ꯂꯩꯔꯦ
ꯍꯣꯏ ꯁ꯭ꯋꯤꯃꯤꯡꯗꯁꯦ ꯎꯝ ꯍꯣꯏ ꯁ꯭ꯋꯤꯝꯃꯤꯡꯗ ꯗꯥꯏꯕꯤꯡꯗꯗꯤ ꯂꯩꯔꯦ ꯗꯥꯏꯕꯤꯡꯗꯨꯗꯤ ꯅꯨꯄꯥ ꯑꯅꯤ ꯕ꯭ꯔꯣꯟꯖ ꯂꯧꯕꯗꯣ ꯑꯦꯁꯤꯌꯥꯟꯗ ꯎꯝ ꯑꯗꯨꯒ ꯁ꯭ꯋꯤꯃꯤꯡꯗꯁꯦ ꯁ꯭ꯋꯤꯝꯃꯤꯡꯗꯁꯨ ꯃꯃꯤꯡ ꯇꯥꯕ ꯈꯪꯗꯦ
ꯎꯝ
ꯗꯥꯏꯕꯤꯡꯗ ꯑꯃꯨ ꯂꯩꯔꯦ ꯑꯗꯨꯒ ꯋꯥꯇꯔ ꯁꯄꯣꯔꯠꯁꯇ ꯗ꯭ꯔꯣꯋꯤꯡꯒꯨꯝꯕꯗꯁꯨ ꯈꯪꯗꯦ
ꯑꯩ ꯀ ꯅ ꯇꯧ
ꯑꯗꯨꯒ ꯕꯦꯠꯃꯤꯟꯇꯟꯁꯨ ꯕꯦꯠꯃꯤꯟꯇꯟꯁꯨ ꯑꯃ ꯂꯩꯕꯗꯣ ꯃꯥꯁꯨ ꯀꯩꯅꯣ ꯑꯣꯏꯗ꯭ꯔꯦꯅꯦ ꯌꯥꯝꯅ ꯐꯥꯎꯔꯛꯇ꯭ꯔꯦꯅꯦ
ꯐꯥꯎꯗ꯭ꯔꯦ ꯐꯥꯎꯗ꯭ꯔꯦ
ꯍꯣꯏ ꯕꯦꯗꯃꯤꯟꯇꯟ ꯈꯪꯕ ꯅꯨꯄꯥ ꯑꯃ ꯂꯩꯕꯗꯣ ꯅꯀꯣ ꯑꯃ ꯂꯩꯕꯅꯦ ꯃꯥ ꯍꯟꯗꯛ ꯍꯟꯗꯛ ꯀꯩꯅꯣꯗ ꯂꯧꯕꯅꯦ ꯃꯥ
ꯀꯩꯗ
ꯍꯟꯗꯛꯁꯦ ꯅꯦꯁꯅꯦꯜꯒꯤꯗ ꯂꯧꯕꯅꯦ ꯃꯥꯁꯦ ꯅꯦꯁꯅꯦꯜ ꯆꯦꯝꯄꯤꯌꯟꯁꯤꯞꯇ ꯅꯠꯇꯦ ꯕ
ꯎꯝ
ꯑꯃ ꯂꯧꯕꯅꯦ
ꯎꯝ
ꯍꯥꯥ ꯑꯗꯨꯒꯒ ꯑꯇꯩꯁꯦ ꯑꯇꯩ ꯀꯔꯤ ꯀꯔꯤ ꯂꯩꯕ ꯇꯦꯛꯦꯛꯋꯥꯟꯗꯣꯗꯁꯨ ꯌꯥꯝ ꯐꯥꯎꯕ ꯎꯗ꯭ꯔꯦ
ꯑꯣꯠꯇ
ꯎꯝ
ꯎꯝ
ꯁꯨꯗꯣ ꯑꯗꯨꯗꯤ ꯂꯩꯔꯦ ꯑꯇꯩꯁꯦ ꯀꯔꯤ ꯀꯔꯤ ꯂꯩꯕ꯭ꯔꯥ ꯑꯇꯩ ꯀꯔꯤ ꯀꯔꯤ ꯏꯁꯄꯣꯔꯠꯁ ꯂꯩꯕ꯭ꯔꯥ
ꯀꯅꯥꯗꯗꯒꯤ
ꯃꯅꯤꯄꯨꯔꯗꯒꯤ ꯐꯥꯎꯕ
ꯑꯗꯨꯗꯒꯤ ꯐꯥꯎꯕ ꯍꯥꯏꯁꯦ ꯀꯩꯅꯣꯝꯗ ꯇꯪꯉꯤ ꯃꯕꯥꯏ ꯁꯅꯨꯔ ꯑꯗꯨꯒ ꯍꯧꯖꯤꯛꯀꯤ ꯍꯟꯗꯛ ꯑꯅꯧꯕ ꯍꯣꯛꯀꯤꯗ ꯑꯃꯨꯛ ꯑꯥꯎꯔꯤ
ꯏꯁꯄꯣꯔꯠꯁ ꯑꯇꯩꯗ ꯍꯥꯏꯕꯅꯦ ꯏꯁꯄꯣꯔꯠꯁꯀꯤ ꯐꯤꯜꯗ
ꯍꯥ
ꯎ ꯎ ꯗꯦꯁ ꯊꯥꯎ ꯍꯥꯏꯗꯤ ꯏꯁꯥꯒꯤ ꯑꯣꯏꯅ
ꯎꯝ ꯍꯜꯂꯣ
ꯀꯥꯏ ꯇꯥꯏ ꯥꯏ
ꯅꯣꯡꯁꯦ ꯑꯃꯨꯛ ꯃꯪ ꯑꯧ ꯅꯣꯡꯁꯦ ꯑꯃꯨꯛ ꯃꯪꯈ꯭ꯔꯤꯅꯦꯀꯣ
ꯃꯉꯦꯅꯅꯨꯡ ꯇ ꯍꯥ
ꯍꯣꯏ ꯍꯣꯔꯦꯟ ꯆꯠꯀꯗ꯭ꯔꯥ ꯉꯁꯤꯒꯤ ꯆꯠꯀꯗ꯭ꯔꯥ ꯍꯣꯔꯦꯟ ꯇ꯭ꯔꯦꯅꯤꯡ ꯇ꯭ꯔꯦꯅꯤꯡ ꯆꯠꯀꯗ꯭ꯔꯕ
ꯇ꯭ꯔꯦꯅꯤꯡ ꯃꯐꯝꯗ ꯂꯩꯌꯦꯕ ꯑꯩ ꯉꯥꯛꯇꯪ ꯔꯦꯁ ꯂꯧꯕ ꯑꯩ ꯍꯜ ꯉꯥꯡꯔ ꯍꯜꯗ
ꯑꯣ ꯑꯣ ꯌꯨꯝꯁꯞꯄꯁꯦ ꯎꯝ ꯄꯥꯕꯨꯡ ꯀꯨꯏꯅ ꯂꯧꯕ ꯂꯥꯛꯀꯗ꯭ꯔꯅ
ꯂꯥꯛꯑꯣ ꯑꯩ ꯏꯊꯟꯗ ꯆꯠꯄ
ꯎꯝ ꯐ ꯍ ꯎꯝ ꯔꯤ ꯊꯧꯕꯁꯦ ꯐꯖꯅ ꯊꯧꯕꯀꯣ
ꯍꯣꯏ ꯍꯣꯏ ꯍꯣꯏ ꯍꯣꯏ ꯍꯣꯏ ꯊꯦꯡꯨ ꯊꯦꯡꯨ
ꯑꯗꯨꯒ ꯏꯁꯥꯒꯤ ꯍꯥꯏꯠꯇꯤ ꯀꯌꯥ ꯂꯩꯕ꯭ꯔꯥ
ꯌꯥꯝꯅ ꯅꯪꯗꯤ ꯀ ꯅꯪ ꯋꯥꯡꯉꯝꯗꯧ ꯃꯥꯜꯂꯦ ꯑꯩꯗꯤ ꯋꯥꯡꯗꯦ
ꯐꯥꯏꯚ ꯁꯤꯛꯁ ꯂꯩꯌꯦ
ꯦ ꯑꯩ ꯐꯥꯏ ꯐ
ꯑꯣ ꯐꯥꯏꯚ ꯐꯥꯏꯚꯗꯤ ꯌꯥꯝ ꯅꯦꯝꯕ ꯅꯠꯇꯦꯗ
ꯅꯣꯏꯗꯤ ꯈ꯭ꯔꯤꯁꯃꯥꯁ ꯇꯧꯕ꯭ꯔꯥ
ꯍꯣꯏ ꯇꯧꯋꯦ ꯈ꯭ꯔꯤꯁꯃꯥꯁ ꯇꯧꯋꯦ ꯈ꯭ꯔꯤꯁꯃꯥꯁ ꯍꯧꯖꯤꯛ ꯀꯥꯟꯗ ꯈ꯭ꯔꯤꯁꯃꯥꯁꯁꯦ ꯈꯔ ꯆꯝꯈ꯭ꯔꯦꯅ ꯍꯥꯟꯅꯗꯩ ꯗ꯭ꯔꯃꯥꯒꯨꯝꯕ ꯌꯥꯝ ꯇꯧꯕꯅꯦ ꯎꯝ ꯖꯣ ꯀꯨꯝꯕꯁꯦ ꯖꯣ ꯒ ꯗ꯭ꯔꯃꯥꯁꯀꯤ ꯑꯖꯥꯠ ꯌꯥꯝ ꯐꯦꯁꯟ ꯁꯣꯒꯨꯝꯕꯁꯦ ꯌꯥꯝ ꯇꯧꯕꯅꯦ ꯑꯗꯣ ꯍꯧꯖꯤꯛꯀꯥꯟꯗꯤ ꯐꯦꯁꯟ ꯁꯣꯒꯨꯝꯕꯁꯦ ꯗꯥꯟꯁꯀꯨꯝꯕꯁꯦ ꯇꯧꯕ ꯌꯥꯗ
ꯎꯃ ꯁꯂꯝ ꯏꯃꯥꯒꯦꯦ ꯑꯗꯨ ꯃꯇꯨꯡꯗꯒꯤ ꯁꯨꯆꯠ ꯆꯠꯇ꯭ꯔꯦ ꯈ꯭ꯔꯤꯁꯃꯥꯁ ꯍꯥꯏꯗꯤ ꯏꯃꯥꯟꯅꯕ ꯑꯃ ꯀꯧꯔꯛꯄꯅꯦꯕ ꯑꯗꯨꯕꯨꯧꯤ ꯆꯠꯂꯝꯕꯅꯦ ꯑꯗꯨ ꯃꯇꯨꯡꯗꯨꯁꯨꯨ ꯆꯠ ꯆꯠꯇ꯭ꯔꯦ ꯈ꯭ꯔꯤꯁꯃꯥꯁꯀꯤ
ꯑꯣ ꯁꯍꯤ ꯀꯌꯥꯗꯔꯥ
ꯆꯍꯤꯁꯦ ꯑꯩꯒ ꯃꯥꯒ ꯁ꯭ꯀꯨꯜ ꯇꯝꯃꯤꯟꯅꯔꯛꯄ ꯀꯥꯟꯗ ꯁ꯭ꯀꯨꯜ ꯍꯥꯏꯗꯤ ꯏꯂꯚꯦꯟ ꯇꯨꯋꯜꯞ ꯏꯂꯚꯦꯟꯁꯨ ꯌꯜ ꯇꯝꯃꯤꯟꯅꯔꯛꯄ ꯀꯥꯟꯗ ꯆꯠꯄꯅꯦꯕ
ꯍꯣꯏ ꯍꯣꯏ ꯑꯗꯨꯗꯤ ꯌꯥꯝ ꯌꯥꯝ ꯀꯩꯅꯣ ꯇꯧꯗ꯭ꯔꯤꯅꯦ ꯍꯣꯏ ꯑꯗꯨ ꯅꯨꯡꯉꯥꯏꯕ꯭ꯔꯥ
ꯅꯨꯡꯉꯥꯏ
ꯎꯝ
ꯑꯗꯨ ꯏꯃꯥꯟꯅꯕꯁꯤꯡꯒꯨꯝꯕ ꯈꯪꯅꯕ ꯂꯩꯔꯗꯤ ꯑꯩꯗꯤ ꯀꯩꯅꯣꯝ ꯇꯧꯔꯒ ꯈ꯭ꯔꯤꯁꯃꯥꯁꯁꯤ ꯅꯨꯡꯉꯥꯏꯕꯅꯦꯕ
ꯍꯣꯏꯣꯏ ꯅꯨꯡꯉꯥꯏꯕꯅꯤ
ꯆꯄ ꯌꯥꯏꯗꯅ
ꯎꯝ ꯍꯣꯏ ꯁꯥꯟꯁ ꯈꯪꯅ ꯈꯥꯡꯅꯔꯁꯤꯖꯩꯕ ꯅ ꯁꯨꯡ
ꯍꯣꯏ ꯌꯥꯏꯌꯦ ꯑꯗꯨꯅꯤ ꯀꯩꯅꯣꯝꯒꯨꯝꯕ ꯇꯧꯅꯔꯒ
ꯍꯣꯏ
ꯑ
ꯎꯝ ꯑꯩ ꯑꯩꯗꯤ ꯃꯤ ꯌꯥꯝ ꯆꯝꯕꯅꯤ
ꯍꯧꯖꯤꯛ ꯑꯩꯈꯣꯏꯅꯤ ꯋꯥꯔꯤ ꯁꯥꯟꯅꯕꯗꯣ ꯅꯠꯇ꯭ꯔꯣ ꯑꯩꯅ ꯃꯦꯁꯦꯖ ꯊꯥꯔꯛꯄꯗꯣ
ꯍꯣꯏ ꯃꯥꯅꯦ
ꯅꯪꯅ ꯑꯩꯉꯣꯟꯗ ꯃꯦꯁꯦꯁ ꯊꯥꯔꯛꯄꯗꯣ ꯑꯣꯏꯗꯣꯏ ꯅꯠꯇ꯭ꯔꯥ
ꯍꯣꯏ ꯃꯅꯦ
ꯑꯣ ꯑꯗꯨ ꯑꯩ ꯁꯦꯚ ꯇꯧꯔꯒꯦ
ꯍꯣꯏ ꯍꯣꯏ
ꯀꯩꯅꯣ ꯍꯥꯏꯗꯤ ꯁꯦꯞ ꯇꯧꯗ꯭ꯔꯗꯤ ꯑꯗꯨꯒ ꯁꯦꯚ ꯇꯧꯔꯒ ꯑꯗꯨꯝ ꯄꯥꯎ ꯐꯥꯎꯅꯕ ꯌꯥꯏꯗꯅ
ꯍꯣꯏ ꯍꯣꯏ ꯌꯥꯏ ꯌꯥꯏ ꯀꯥꯏꯗꯦ
ꯑ ꯑꯗꯨꯃꯥꯏꯅ ꯇꯧꯔꯒ
ꯎꯝ ꯑꯗꯨꯝ ꯍꯣꯏ ꯑꯗꯨꯝ ꯈꯪꯅꯔꯒ ꯂꯣꯏꯔ ꯑꯗ ꯑꯩ ꯏꯃꯥꯟꯅꯕꯁꯦ ꯃꯩꯇꯩꯗ ꯌꯥꯝ ꯂꯩꯌꯦ ꯎ ꯏꯃꯥꯟꯅꯕ ꯌꯥꯝ ꯂꯩ ꯃꯩꯇꯩꯗ ꯍꯜꯂꯣ ꯇꯥꯕ꯭ꯔꯥ ꯇꯥꯕ꯭ꯔꯣ ꯊꯦꯡꯅꯁꯦ ꯅꯣꯡꯃ ꯑꯣꯅꯁꯦ
ꯎ ꯀꯣ ꯑꯗꯨꯝ ꯑꯣꯟꯅꯁꯦ ꯅꯣꯡꯃ ꯑꯩ ꯑꯩ ꯑꯩ ꯂꯥꯛꯀꯦꯔꯥ ꯑꯩ ꯂꯥꯛꯁꯨ ꯌꯥꯏ ꯅꯪ ꯂꯥꯛꯁꯨ ꯌꯥꯏ ꯀꯏ
ꯍ ꯑꯩ ꯅꯪꯒꯤ ꯃꯤꯡꯁꯦ ꯄꯥꯕ ꯅꯪꯗꯤ ꯃꯤ ꯌꯥꯝ ꯁꯥꯡꯉꯦ
ꯍꯣꯏ ꯑꯩ ꯍꯣꯏ ꯍꯣꯔꯦꯟ ꯍꯣꯔꯦꯟ ꯑꯩ ꯊꯥꯔꯛꯀꯦ
ꯊꯔꯣ
ꯑꯩ ꯊꯥꯔꯛꯀꯦ ꯑꯗꯨꯒ ꯑꯩ ꯍꯣꯏ ꯎꯝ ꯑꯩꯁꯦ ꯌꯥꯝ ꯅꯛꯅ ꯂꯩꯌꯦ ꯀꯣꯏꯔꯛꯄ ꯌꯥꯏ ꯑꯩ ꯍꯣꯔꯦꯟꯦ ꯍꯥꯏꯒꯦ
ꯍꯣꯏ ꯍꯣꯏ ꯍꯥꯏꯌꯣ ꯍꯣꯔꯦꯅꯥ
ꯎꯝ ꯑꯗꯨꯝ ꯀꯣꯏꯔꯛꯄ ꯌꯥꯏ ꯁꯟꯗꯦꯒꯨꯝꯕꯗꯁꯨ ꯍꯣꯏ ꯑꯗꯨꯝ ꯕ꯭ꯔꯥꯗꯔꯁꯇꯧꯅ ꯐ꯭ꯔꯦꯟꯗꯧꯅ ꯑꯗꯨꯝ ꯂꯩ ꯑꯗꯨꯗꯤ ꯀꯥꯏꯗꯦ
ꯀꯥꯏꯗꯦ ꯀꯥꯏꯗꯦ
ꯍꯣꯏ ꯖꯥꯇꯤ ꯇꯣꯉꯥꯜꯂꯁꯨ
ꯃꯥꯅꯦ ꯍꯥꯏꯗꯤ ꯃꯐꯝꯒꯨꯝꯕ ꯀꯣꯏꯕ ꯈꯣꯠꯄ ꯆꯠꯄꯗ ꯑꯗꯨꯝ ꯌꯥꯏꯗꯅ
ꯍꯣꯏ
ꯑꯗꯨꯃꯅ ꯇꯧꯍꯂꯨ
ꯎꯝ ꯑꯗꯨꯝ ꯊꯣꯛꯑ ꯂꯣꯏꯔꯦ ꯐ꯭ꯔꯦꯟ ꯑꯣꯏꯅꯀꯣ ꯆꯥꯃꯤꯟꯅꯕꯁꯨ ꯌꯥꯏ ꯀꯣꯏ ꯃꯤꯅꯥꯕꯩ ꯌꯥꯏ
ꯌꯥꯏ
ꯎꯝ ꯅꯨꯃꯤꯠ ꯇꯥꯈ꯭ꯔꯕ꯭ꯔꯣ ꯍꯧꯖꯤꯛꯁꯦ
ꯇꯗꯨꯔꯦ
ꯑꯣ ꯌꯨꯝ ꯌꯨꯝꯗꯒꯤ ꯁꯅꯥꯕꯒꯤ ꯇ꯭ꯔꯦꯅꯤꯡ ꯒ꯭ꯔꯥꯎꯟꯁꯦ ꯑꯗꯨ ꯀꯌꯥꯝ ꯂꯥꯛꯀꯦ
ꯂꯩꯗꯤ ꯌꯥꯝ ꯂꯥꯞꯄꯦ
ꯑꯣ
ꯅꯝ ꯂꯥꯛꯄ ꯍꯥꯏꯗꯤ ꯂꯥꯛꯄꯦ ꯑꯗꯨ
ꯎ ꯀꯤꯂꯣꯃꯤꯗ ꯀꯌꯥꯃꯨꯅ ꯑꯣ ꯒꯔꯤꯗ ꯆꯠꯄ ꯑ ꯒꯥꯔꯤꯗ ꯆꯝꯕꯄꯁꯦ ꯃꯤꯅ ꯀꯌꯥꯃꯨꯛ ꯁꯠ
ꯊꯥꯔꯇꯤ ꯊꯥꯔꯇꯤ ꯐꯥꯏꯚ ꯃꯨꯛ ꯆꯪꯑ
ꯑꯁ
ꯊꯔꯇꯤ ꯊꯔꯇꯤ ꯂ ꯄꯦ ꯄꯦꯁ ꯇꯧꯧꯕꯣꯦ
ꯑꯣ
ꯑꯗꯨ ꯑꯗꯨ
ꯑꯣ ꯑꯗꯨꯗꯤ ꯅꯪ ꯌꯨꯝꯁꯦ ꯏꯝꯐꯥꯜ ꯏꯁꯔꯥ ꯋꯦꯁꯔꯥ
ꯋꯦꯁꯇ
ꯑ
ꯅꯣꯏꯒꯦꯗ
ꯗꯤ ꯑ ꯑꯗ ꯀꯅꯦ
ꯑꯗꯣ ꯑꯩꯒꯤꯁꯨ ꯁꯤꯗ ꯌꯨꯝ ꯂꯩꯇꯦꯕ
ꯑ
ꯑꯗ ꯑꯩꯗꯤ ꯄꯣꯛꯄꯗꯤ ꯁꯤꯗ ꯄꯣꯛꯏꯅꯦꯕ ꯑꯩꯖꯦ
ꯑꯣ
ꯐꯦꯃꯤꯂꯤꯗꯤ ꯑꯗꯒꯤ ꯉꯥꯛꯇꯅꯦꯕ
ꯍꯣꯏ ꯍꯣꯏ
ꯑꯗꯨ ꯄꯣꯛꯄꯅ ꯁꯤ ꯄꯣꯛꯄ ꯑꯩꯈꯣꯏ ꯕꯥꯍꯣꯏꯥ ꯑꯥ ꯆꯍꯤ ꯐꯣꯔꯇꯤ ꯌꯔꯁ ꯁꯨꯔꯦꯕ
ꯎꯝ
ꯁꯤꯗ ꯂꯩꯕ
ꯍꯣꯏ ꯍꯣꯏ
ꯑꯗꯨ ꯑꯗꯨꯒꯤ ꯃꯤꯗꯤ ꯀꯨꯏꯔꯦ ꯁꯤꯗ ꯂꯩꯕ
ꯎꯝ ꯑꯗꯨ ꯏꯝꯐꯥꯜ ꯑꯁꯤꯗ ꯂꯩꯕ ꯅꯨꯡꯉꯥꯏꯕ꯭ꯔꯣ ꯑꯥ ꯀꯩꯅꯣ ꯌꯨꯝꯗ ꯅꯨꯡꯉꯥꯏꯕ꯭ꯔꯣ
ꯑꯩꯗꯤ ꯁꯤꯗ ꯍꯦꯟꯅ ꯅꯨꯡꯉꯥꯏꯗ ꯀꯩꯒꯤꯅꯣꯗꯤ ꯏꯃꯥꯟꯅꯕꯁꯤꯡꯁꯨ ꯇꯪꯈꯥꯏ ꯑꯃꯗꯤ ꯑꯩꯒꯤ ꯁꯤꯗꯒꯤꯅꯦꯕ
ꯍꯣꯏ ꯍꯣꯏ
ꯑꯥꯗ ꯏꯃꯥꯟꯅꯕ ꯂꯩꯇꯦꯕ
ꯍꯣꯏ ꯏꯃꯅ ꯑ ꯀꯩꯅꯩꯅꯣ ꯁꯦ ꯕ꯭ꯔꯣꯒꯤ ꯕ꯭ꯔꯣꯒꯤ ꯐ꯭ꯔꯦꯟꯁꯤꯡꯁꯦ
ꯑꯥ
ꯎꯝ ꯅꯤꯁꯥ ꯆꯥꯕ꯭ꯔꯥ ꯆꯥꯗꯕ꯭ꯔꯥ ꯆꯥꯕꯁꯨ ꯂꯩꯔꯝꯒꯅꯤꯅ ꯆꯥꯕ ꯂꯩꯔꯝꯒꯅꯤ
ꯉꯥꯛꯕꯣꯕ ꯑꯦ ꯑ
ꯍꯒꯂꯗ ꯑꯗꯨ ꯚꯥꯏ ꯑꯩ ꯀꯩꯅꯣꯝꯇ ꯇꯧꯒꯤꯒꯦ ꯁꯥꯔꯅ ꯀꯧꯔꯛꯑꯦ
ꯍꯏ ꯍꯣꯏ
ꯀꯣ ꯑ ꯄꯥꯎ ꯐꯥꯎꯅꯔꯁꯤ ꯍꯣ ꯍꯣꯏ